ꯀꯊꯦ ꯇ
ꯍꯜꯂꯣ
ꯍꯂꯣ
ꯇꯕ꯭ꯔꯣ
ꯇꯥꯏꯌꯦ
ꯎꯝ ꯍꯧꯖꯤꯛꯁꯦ ꯀꯔꯤ ꯇꯧꯔꯤꯅꯣ ꯅꯈꯣꯏꯗꯤ
ꯍꯧꯖꯤꯛ ꯣꯜ ꯁꯅꯔꯦ
ꯑꯥ ꯕꯁꯅꯔꯤ ꯍꯥꯏꯕꯥ
ꯍꯣꯏ
ꯑꯗꯣ ꯐꯔꯦ ꯐꯔꯦ ꯑꯗꯣ ꯍꯧꯖꯤꯛꯀꯥꯟꯁꯤ ꯀꯔꯤ ꯀꯔꯤ ꯊꯕꯛ ꯇꯧꯕ꯭ꯔꯥ ꯑꯗꯨꯒ ꯀꯔꯤ ꯆꯥꯔꯒ ꯂꯩꯕ꯭ꯔꯥ ꯍꯥꯏꯌꯨ
ꯊꯕꯛ ꯊꯕꯛꯗꯤ ꯇꯧꯗꯦ ꯑꯗꯨꯝ ꯁ꯭ꯀꯨꯜ ꯆꯠꯂꯤ
ꯑꯣ ꯀ꯭ꯂꯥꯁ ꯀꯌꯥꯒꯨꯝꯕꯗꯤ ꯆꯠꯂꯣ ꯅꯪꯗꯤ
ꯍꯧꯖꯤꯛꯁꯦ ꯑꯩ ꯀ꯭ꯂꯥꯁ ꯁꯤꯛꯁ
ꯑꯣ ꯐꯔꯦ ꯐꯔꯦ ꯑꯗꯨꯒ ꯌꯦꯟꯁꯥꯡꯒꯨꯝꯕ ꯑꯗꯨ ꯀꯔꯤ ꯀꯔꯤ ꯉꯟꯁꯥꯡ ꯆꯥꯕ ꯑꯗꯨ ꯇꯕꯨ ꯍꯧꯖꯤꯛ ꯀꯥꯟꯁꯦ
ꯍꯧꯖꯤꯛꯀꯥꯟꯁꯦ ꯌꯦꯟꯖꯥꯡꯗꯤ ꯑꯃꯔꯪꯗ ꯁꯥ ꯆꯥꯏ
ꯑꯣ ꯐꯔꯦ ꯐꯔꯦ ꯍꯣꯏ ꯍꯥꯏꯌ
ꯑꯃꯔꯗ ꯉꯥꯅꯨ ꯒꯨꯝꯕꯁꯨ ꯆꯥꯏꯌꯦ ꯑꯥꯂꯨ ꯗꯥꯜꯒꯨꯝꯕ
ꯑ ꯑ ꯍꯧꯖꯤꯛꯁꯤ ꯅꯪ ꯒꯦꯝꯁ ꯅꯥꯔꯤ ꯍꯥꯏꯕꯀꯣ
ꯍꯣꯏ ꯁꯅꯥꯔꯦ
ꯑꯣ ꯌꯥꯝ ꯐꯔꯦ ꯗꯨꯗꯤ
ꯑꯗꯣ ꯍꯧꯖꯤꯛ ꯀꯥꯟꯁꯦ ꯀꯔꯝꯍꯥꯏꯅ ꯂꯩꯕ꯭ꯔꯥ ꯑꯗꯨꯒ ꯂꯥꯏꯔꯤꯛ ꯄꯥꯕ ꯑꯗꯨꯒ ꯍꯥꯏꯌꯨ
ꯍꯧꯖꯤꯛꯀꯥꯟꯁꯦ ꯑꯩ ꯂꯥꯏꯔꯤꯛ ꯄꯥꯔ ꯑꯦꯛꯖꯥꯝ ꯂꯩꯕꯒꯤ
ꯑꯣ ꯑꯦꯖꯝ ꯊꯥꯅꯤꯡꯉꯥꯏ
ꯍꯣꯏ
ꯑꯣ ꯐꯔꯦ ꯐꯔꯦ ꯑꯗꯨꯗꯤ ꯑꯗꯨꯒ ꯅꯪꯅ ꯀꯔꯤꯒꯨꯝꯕ ꯑꯗꯨꯗꯒꯤ ꯄꯥꯔꯒ ꯀꯔꯤꯒꯨꯝꯕ ꯍꯥꯏꯕꯗꯤ ꯑꯣꯐꯤꯁꯥꯔꯒꯨꯝꯕ ꯀꯔꯤ ꯀꯔꯥ ꯑꯃꯨꯒꯥ ꯇꯧꯅꯤꯡꯉꯤ ꯑꯗꯨꯒꯗꯤ ꯂꯩꯕ꯭ꯔꯥ ꯅꯪꯅ ꯍꯥꯏꯌꯨ
ꯑꯩ ꯂꯩꯕꯗꯤ ꯐꯨꯠꯕꯣꯜ ꯇꯧꯅꯤꯡꯉꯥꯏ
ꯍꯣꯏ ꯗꯣꯅꯤ ꯗꯣꯅꯤ
ꯑꯗꯣ ꯅꯊꯟꯇ ꯂꯩꯕ꯭ꯔꯥ ꯑꯗꯨꯒ ꯀꯅꯥ ꯀꯅꯥ ꯂꯩꯕ꯭ꯔꯥ ꯅꯈꯣꯏꯗꯤ
ꯏꯕꯣꯛꯁꯤꯡꯒ ꯂꯩꯌꯦ ꯏꯕꫭꯛ ꯏꯃꯨꯡꯗ
ꯍꯧꯖꯤꯛꯇꯤ ꯃꯈꯣꯏꯗꯤ ꯀꯗꯥꯏ ꯆꯠꯈ꯭ꯔꯦ ꯃꫭꯏ ꯂꯩꯕ꯭ꯔꯥ ꯑꯗꯨꯒ ꯀꯔꯝ ꯀꯔꯝꯕꯃꯥꯏꯅ ꯇꯧꯕ꯭ꯔꯥ ꯋꯥꯔꯤ ꯍꯥꯏꯌꯨ
ꯍꯧꯖꯤꯛꯁꯦ ꯃꯈꯣꯏ ꯂꯩꯇꯦ ꯌꯨꯝꯗ ꯑꯗꯨꯒ ꯃꫭꯏ
ꯍꯥꯥ
ꯏꯟꯖꯥꯡ ꯂꯧꯅꯤꯡꯉꯥꯏ ꯆꯠꯂꯤ ꯃꯈꯣꯏ ꯍꯧꯖꯤꯛꯁꯦ
ꯑꯗꯨꯅꯦ ꯅꯪꯒꯤ ꯑ ꯅꯪꯒꯤ ꯈ꯭ꯋꯥꯏꯗꯒꯤ ꯑꯄꯥꯝꯕ ꯐꯨꯠꯕꯣꯂꯔꯒꯨꯝꯕ ꯈ꯭ꯋꯥꯏꯒꯤ ꯑꯄꯥꯝꯕ ꯑꯗꯨꯒ ꯅꯪꯅ ꯑꯄꯥꯝꯕꯁꯦ ꯀꯔꯤ ꯑꯄꯥꯝꯕꯅꯣ ꯍꯥꯏꯌꯨ ꯍꯥꯏꯕꯗꯤ
ꯑꯩ ꯑꯄꯥꯝꯕ
ꯎꯝ ꯍꯥꯏꯌꯣ
ꯑꯩꯅ ꯄꯥꯝꯕ ꯑꯩ ꯄꯣꯇꯨꯒꯜ ꯄꯥꯝꯃꯦ
ꯍꯣꯏ ꯑꯗꯨ ꯀꯔꯤꯒꯤ ꯄꯥꯝꯕ꯭ꯔꯣ ꯃꯈꯣꯏꯅ ꯅꯪꯅ ꯄꯥꯝꯕ ꯍꯥꯏꯕꯗꯤ
ꯃꯈꯣꯏ ꯍꯩꯕꯒꯤ
ꯎꯝ ꯑꯗꯨꯒ ꯔꯣꯅꯥꯜꯗꯣꯒꯨꯝꯕ ꯑꯗꯨꯒ ꯅꯪꯗꯤ ꯄꯥꯝꯕꯔꫭ
ꯍꯣꯏ ꯄꯥꯝꯃꯦ ꯔꯣꯅꯥꯜꯗꯣ ꯄꯥꯝꯃꯦ ꯑꯩ
ꯑ ꯀꯔꯤꯒꯤ ꯄꯥꯝꯕ꯭ꯔꯥ ꯃꯥꯕꯨ
ꯃꯥ ꯍꯩꯕꯒꯤ
ꯑꯧ ꯐꯔꯦ ꯑꯗꯨꯗꯤ ꯃꯥꯅ ꯍꯥꯏꯕꯗꯤ ꯀꯔꯤꯒꯨꯝꯕ ꯅꯪꯅ ꯂꯥꯏꯔꯤꯛ ꯄꯥꯕ ꯃꯇꯝꯗ ꯄꯥꯕ ꯅꯨꯡꯉꯥꯏꯕ꯭ꯔꯥ ꯑꯗꯨꯒ ꯄꯥꯕ ꯁꯥ ꯑꯃꯒꯤ ꯄꯥꯕ ꯅꯨꯡꯉꯥꯏꯕ꯭ꯔꯥ ꯑꯗꯨꯒ ꯅꯨꯡꯉꯥꯏꯇꯕ꯭ꯔꯥ ꯑꯃꯒ ꯍꯥꯏꯌꯨ
ꯄꯥꯝꯕꯗꯤ ꯅꯨꯡꯉꯥꯏ ꯑꯗꯨꯕꯨ ꯂꯥꯏꯔꯤꯛꯇꯤ ꯈꯤꯇꯪ ꯁꯥꯡꯉꯦ
ꯁꯥꯡꯉꯤꯀꯣ ꯀꯅꯥ ꯀꯅꯥ ꯅꯪꯅ ꯂꯥꯏꯔꯤꯛ ꯄꯥꯕ ꯃꯇꯝꯗ ꯀꯅꯥ ꯀꯅꯥꯅ ꯀꯩ ꯍꯥꯏꯁꯤꯔꯥ ꯅꯪꯅ ꯂꯥꯏꯔꯤꯛ ꯄꯥꯕ ꯃꯇꯝꯗ ꯀꯅꯥ ꯀꯅꯥꯅ ꯍꯥꯏꯕꯤꯕ꯭ꯔꯥ ꯑꯗꯨꯒ ꯍꯥꯏꯌꯨ
ꯑꯩꯒꯤ ꯏꯃꯥꯅ ꯂꯥꯏꯔꯤꯛ ꯇꯝꯕꯤꯌꯦ ꯑꯗꯨꯒ ꯐꯥꯝꯃ ꯀꯥꯟꯗ ꯊꯥꯅꯤ
ꯐꯔꯦ ꯐꯔꯦ ꯎꯝ ꯑꯗꯨ ꯅꯈꯣꯏꯁꯦ ꯁꯤꯅꯤꯃꯥ ꯌꯦꯡꯕ ꯑꯗꯨꯒ ꯀꯩ ꯍꯥꯏꯁꯤꯔꯥ ꯅꯨꯡꯗꯥꯡꯒꯨꯝꯕ ꯁꯤꯅꯤꯃꯥ ꯌꯦꯡꯕ ꯑꯗꯨꯒ ꯃꯄꯥꯟꯗ ꯆꯠꯂꯒ ꯀꯣꯏꯕ ꯑꯗꯨꯒ ꯆꯔꯁ ꯆꯠꯄ ꯑꯗꯨꯒ ꯁꯨꯃꯥꯏ ꯇꯧꯕ꯭ꯔꯥ ꯍꯥꯏꯌꯨ ꯁꯥꯡꯅ ꯍꯥꯏꯌꯨ
ꯍꯣꯏ ꯑꯩꯈꯣꯏ ꯍꯧꯖꯤꯛꯁꯦ ꯑꯩ ꯑꯩꯈꫭꯏ ꯆꯠꯇꯦ ꯃꯄꯥꯟꯗ ꯆꯠꯇꯦ ꯑꯗꯨꯝ ꯂꯥꯏꯔꯤꯛ ꯄꯥꯏꯔꯒ ꯂꯩꯌꯦ ꯁꯤꯅꯤꯃꯥꯁꯨ ꯌꯦꯡꯗꯦ ꯆꯔꯁꯨ ꯆꯠꯂꯦ ꯑꯩ
ꯑꯧ ꯑꯗꯣ ꯅꯪꯅ ꯐꯨꯠꯕꯣꯂꯔ ꯑꯣꯏꯅꯤꯡꯉꯦ ꯍꯥꯏꯕꯀꫭ
ꯍꯣꯏ
ꯑꯗꯣ ꯅꯪꯅ ꯐꯨꯠꯕꯣꯜ ꯂꯔ ꯑꯣꯏꯅꯤ ꯑꯗꯨꯕꯨ ꯀꯔꯝ ꯃꯥꯏ ꯑꯣꯏꯒꯗꯧ ꯐꯨꯠꯕꯣꯜ ꯂꯔꯁꯦ
ꯍꯥꯥ
ꯑꯣꯏ ꯐꯣꯂ
ꯀꯔꯝ ꯍꯥꯏꯥꯏꯅ ꯑꯣꯏꯒꯗꯧ ꯍꯥꯏꯕꯗꯤ ꯆꯦꯜꯂꯒ ꯑꯗꯨꯒ ꯆꯥꯛ ꯌꯦꯟꯁꯥꯡ ꯐꯖꯅ ꯆꯥꯔꯒ ꯑꯗꯨꯒ ꯁꯨꯃꯥꯏꯅ ꯇꯧꯕꯗ ꯇꯧꯒꯖꯥ ꯑꯗꯨꯒ ꯀꯔꯤ ꯀꯔꯤ ꯍꯥꯏꯌ
ꯐꯖꯅ ꯇꯥꯔꯒ ꯑꯣꯏꯒꯅꯤ
ꯎꯝ ꯌꯥꯝ ꯐꯥꯔꯦ ꯑꯗꯨꯗꯤ ꯑꯗꯕꯨ ꯃꯈꯣꯏ ꯃꯈꯣꯏꯅ ꯇꯧꯔꯤꯕꯁꯦ ꯂꯥꯏꯔꯤꯛ ꯄꯥꯔꯒ ꯅꯨꯡꯉꯥꯏꯕ꯭ꯔꯥ ꯑꯗꯨꯒ ꯅꯈꯣꯏꯅ ꯂꯥꯏꯔꯤꯛ ꯄꯥꯕꯁꯤ ꯀꯔꯝꯝꯕꯗ ꯅꯨꯡꯗꯥꯡꯅ ꯄꯥꯕ꯭ꯔꯥ ꯑꯗꯨꯒ ꯅꯨꯡꯊꯤꯅ ꯄꯥꯕ꯭ꯔꯥ ꯑꯌꯨꯛꯇ ꯄꯥꯕ꯭ꯔꯥ ꯀꯔꯝ ꯍꯥꯏꯅ ꯄꯥꯕ꯭ꯔꯥ ꯃꯈ ꯄꯨꯡ ꯀꯤꯌꯥ ꯄꯥꯕ꯭ꯔꯥ ꯑꯃꯨꯛꯀ ꯍꯣꯏ ꯌꯥꯝꯅ ꯃꯔꯛꯇꯣ ꯑꯗꯨꯒ ꯍꯥꯏꯌꯨ ꯅꯪꯅ
ꯑꯩꯁꯦ ꯅꯨꯡꯗꯥꯡꯗꯁꯨ ꯄꯥꯏꯑꯦ
ꯍꯣꯏ
ꯄꯨꯡꯗꯤ ꯄꯨꯡ ꯑꯃ ꯑꯅꯤ ꯄꯥꯏꯀꯣ ꯑꯗꯨꯒ ꯑꯌꯨꯅꯁꯨ ꯄꯥꯏꯌꯦ ꯍꯧꯒꯜꯂꯒ
ꯄꯨꯡ ꯀꯌꯥ ꯌꯥꯒꯃꯅꯤ ꯄꯣꯡ ꯀꯗ ꯑ ꯄꯨꯡ ꯀꯌꯥꯗ ꯇꯨꯝꯕ꯭ꯔꯥ ꯑꯗꯨꯒ ꯄꯨꯡ ꯀꯌꯥꯒꯨꯝꯕꯗ ꯍꯧꯒꯠꯄ꯭ꯔꯥ ꯑꯗꯨꯒ ꯑꯗꯨ ꯀꯔ ꯃꯥꯏꯅ ꯇꯧꯕ꯭ꯔꯥ
ꯄꯨꯡ ꯇꯔꯥꯗ ꯇꯨꯝꯃꯦ ꯑꯗꯨꯒ ꯄꯨꯡ ꯇꯔꯨꯛꯇ ꯍꯧꯒꯜꯂꯒ ꯄꯌꯦ ꯂꯩꯔꯤꯦ ꯑꯃꯃꯨꯛꯀ
ꯊ ꯊ ꯊ ꯊ ꯑꯗꯨꯒ ꯅꯪꯅ ꯆꯠꯄ ꯑꯗꯨ ꯈꯣꯠꯄ ꯁ꯭ꯀꯨꯜ ꯆꯥꯕ ꯆꯠꯄ ꯑꯗꯨ ꯑꯗꯥꯁꯤꯡꯗꯣ ꯀꯔꯝꯍꯥꯏꯅ ꯆꯠꯄ꯭ꯔꯥ ꯍ ꯍ ꯍꯥꯏꯌ ꯍꯥꯏꯌꯣ ꯁ꯭ꯀꯨꯜ ꯆꯠꯄ ꯑꯗꯨ ꯀꯔꯝꯍꯥꯏꯅ ꯍꯥꯏꯕ꯭ꯔꯥ ꯑꯗꯨꯒ ꯀꯔꯝꯍꯥꯏꯅ ꯍꯥꯏꯕ꯭ꯔꯥ ꯍꯥꯏ
ꯁꯨ ꯁ꯭ꯀꯨꯜꯗ
ꯏꯃꯜꯂꯝ ꯃ ꯁꯁꯤꯡ ꯏꯡꯒꯠ
ꯍꯥꯏꯌ ꯍꯥꯏꯌ
ꯆꯜꯂꯦ ꯑꯦꯛꯖꯥꯝ ꯊꯥꯅꯤꯡꯉꯥꯏ ꯏꯗꯨꯒ
ꯉꯥꯛꯇꯪ ꯁꯅ
ꯍꯣꯏ ꯍꯣꯏ ꯇꯥꯏ ꯍꯥꯏꯌꯣ ꯍꯥꯏꯌꯨ ꯇꯥꯕ꯭ꯔꯣ
ꯍꯣꯏ ꯇꯑꯌꯦ
ꯍꯥꯏꯌꯣ ꯍꯥꯏꯌꯣ ꯁ꯭ꯀꯨꯜ ꯆꯠꯄ ꯑꯗꯨꯒ ꯁ꯭ꯀꯨꯜ ꯆꯠꯄ ꯑꯗꯨꯒ ꯁ꯭ꯀꯨꯜ ꯆꯠꯄ ꯃꯇꯝꯗ ꯀꯔꯝ ꯍꯥꯏꯅ ꯍꯥꯏꯕ ꯑꯗꯨꯗ ꯍꯥꯏꯌ
ꯁ꯭ꯀꯨꯜꯗ ꯆꯠꯂꯨꯕ ꯃꯇꯝꯗ
ꯍꯥꯏꯌꯣ ꯍꯥꯏꯌꯣ ꯅꯪꯅ ꯁ꯭ꯀꯨꯜ ꯆꯠꯄ ꯃꯇꯝꯗ ꯀꯔꯝꯍꯥꯏꯅ ꯆꯠꯂꯤ ꯑꯗꯨꯒ ꯍꯜꯂꯛꯄ ꯃꯇꯝꯗ ꯗꯋꯥꯏꯒꯨꯝꯕ ꯍꯜꯂꯛꯄ ꯏꯃꯥꯟꯅꯕꯁꯤꯡ
ꯏ ꯃꯟꯋꯥꯁꯤꯒ ꯆꯠꯂꯒ ꯑꯗꯨꯇ ꯑꯦꯛꯖꯥꯝ ꯅꯃꯨꯡꯒꯅ ꯁꯥꯟꯅ ꯎ
ꯍꯣꯏ ꯑꯗꯨꯕꯨ ꯀꯔꯝ ꯍꯥꯏꯅ ꯆꯠꯄ꯭ꯔꯥ ꯀꯔꯝ ꯍꯥꯏꯅ ꯀ꯭ꯂꯥꯁꯇ ꯂꯥꯛꯏꯕ꯭ꯔꯥ ꯑꯗꯨꯒ ꯑꯣꯖꯥꯁꯤꯡꯅ ꯀꯔꯝꯥꯏꯅ ꯇꯥꯛꯄ꯭ꯔꯥ ꯑꯗꯨꯗ ꯍꯥꯏꯌꯨꯕ ꯍꯥꯏꯌꯣ ꯍꯥꯏꯌꯣ ꯀꯔꯝꯥꯏꯅ ꯍꯥꯏꯕ꯭ꯔꯥ ꯑꯗꯨꯒ ꯀꯣ
ꯇꯥꯕ꯭ꯔꯣ
ꯍꯣꯏ ꯇꯥꯏꯌꯦ
ꯍꯥꯏꯥꯎ ꯍꯥꯏꯌ ꯀꯔꯝ ꯍꯥꯏꯅ ꯍꯥꯏꯕ꯭ꯔꯥ ꯑꯗꯨ ꯀꯔ ꯍꯥꯏꯅ ꯆꯠꯄ꯭ꯔꯥ ꯑꯗꯨꯣ
ꯑꯣꯖꯥꯁꯤꯡꯅ ꯑꯣꯖꯥꯁꯤꯡꯅꯦ ꯁ꯭ꯀꯨꯜꯗ ꯂꯥꯏꯔꯤꯛ ꯇꯥꯏ ꯑꯗꯨꯒ ꯑꯩꯈꯣꯏꯁꯨ ꯂꯥꯏꯔꯤꯛ ꯇꯥꯏꯌꯦ ꯇꯥꯛꯄꯗꯨ
ꯎ ꯁ꯭ꯀꯨꯜꯒꯨꯝꯕꯗ ꯑꯗ ꯀꯣꯂꯦꯖꯀꯨꯝꯕꯗ ꯌꯨꯅꯤꯚꯔꯁꯤ ꯒꯨꯝꯕꯗ ꯅꯈꯣꯏꯅ ꯆꯠꯄ ꯃꯇꯝꯗ ꯑꯣꯖꯥꯁꯤꯡꯅ ꯆꯩꯕ꯭ꯔꯥ ꯑꯗꯨꯒ ꯑꯣꯖꯥꯁꯤꯡ ꯀꯔꯝ ꯀꯔꯝꯅ ꯐꯨꯕ꯭ꯔꯥ ꯑꯗꯨꯒ ꯁꯨꯃꯥꯏꯅ ꯇꯧꯕ꯭ꯔꯥ ꯍꯥꯏꯌꯣ
ꯑꯣ ꯈ ꯑꯣꯖꯁꯤꯅ ꯑꯗꯨꯝ ꯆꯌꯦ ꯑꯣꯖꯥꯁꯤꯡꯅ ꯆꯥꯏꯑ ꯑꯗꯨꯝ
ꯐꯨꯕꯗꯤ ꯁꯨꯃꯥꯏꯅ ꯐꯨꯕ꯭ꯔꯥ ꯑꯗꯨꯒ ꯁꯨꯃꯥꯏꯅ ꯇꯧꯕ꯭ꯔꯥ
ꯐꯨꯕꯗꯤ ꯆꯩꯅ ꯐꯨꯑꯦ
ꯑꯗꯣ ꯍꯧꯖꯤꯛꯇꯤ ꯀꯔꯤ ꯀꯔꯤ ꯇꯧꯔꯤꯅꯣ ꯍꯧꯖꯤꯛꯇꯤ
ꯍꯧꯗꯤ ꯑꯩ ꯀꯔꯤꯁꯨ ꯇꯧꯂꯦ ꯑꯗꯨꯝ ꯂꯩꯌꯦꯌꯦꯔ
ꯍꯧꯖꯤꯛꯁꯤ ꯅꯪꯅ ꯚꯣꯖ ꯅꯥꯔꯤ ꯍꯥꯏꯕ
ꯍꯣꯏ
ꯎꯝ ꯕꯣꯜꯒꯨꯝꯕ ꯅꯈꯣꯏꯅ ꯌꯦꯡꯒꯗ꯭ꯔꯥ ꯑꯗꯨꯒ ꯌꯦꯡꯔꯣꯏꯗ꯭ꯔꯥ ꯅꯨꯡꯗꯥꯡꯒꯨꯝꯕꯗ ꯋꯥꯔ ꯀꯥꯎꯒꯨꯝꯅ ꯌꯦꯡꯒꯗ꯭ꯔꯥ
ꯌꯦꯡꯒꯅꯤ ꯑꯦꯛꯖꯥꯝ ꯃꯃ ꯀꯥꯟꯗ
ꯎꯝ ꯀꯩꯗꯧꯉ ꯂꯣꯏꯔꯕꯗꯣ ꯑꯦꯛꯖꯥꯝꯗꯤ
ꯖꯨꯟ ꯗꯦꯠ ꯁꯤꯛꯁ ꯖꯨꯂꯥꯏ
ꯑꯣ ꯑꯗꯨꯗꯤ ꯋꯥꯠꯂꯦ ꯑꯗꯨꯕꯨ ꯑꯦꯛꯖꯥꯝꯒꯨꯝꯕꯗꯤ ꯅꯨꯡꯉꯥꯏꯕ꯭ꯔꯥ ꯑꯗꯨꯒ ꯅꯨꯡꯉꯥꯏꯇꯕ꯭ꯔꯥ ꯀꯔꯤ ꯀꯔꯤ ꯇꯧꯕ꯭ꯔꯥ ꯅꯈꯣꯏꯗꯤ
ꯑꯩ ꯌꯥꯝꯗꯤ ꯑꯗꯨꯝ ꯅꯨꯡꯉꯥꯏꯌꯦ
ꯅꯨꯡꯉꯥꯏꯕ
ꯍꯣꯏ
ꯎ ꯐꯥꯔꯦ ꯐꯥꯔꯦ ꯑꯗꯨꯗꯤ ꯑꯣ ꯅꯈꯣꯏꯗ ꯃꯤ ꯀꯌꯥꯅꯣ ꯂꯕ ꯃꯤ ꯀꯌꯥ ꯂꯒꯦ ꯀꯥꯏꯗ ꯅ ꯀꯣꯏꯗ
ꯃꯤ
ꯍꯥꯥ ꯃꯤ ꯀꯌꯥ ꯀꯦꯜꯂꯒꯦ ꯑꯗꯨꯕꯨ
ꯇꯔꯨꯛ ꯂꯩꯔꯝꯃꯤ
ꯇꯔꯛꯀꯣ
ꯍꯣꯏ
ꯎꯝ ꯑꯗ ꯁꯥꯅꯤ ꯍꯥꯎ ꯍꯣꯏ ꯆꯥꯏ ꯍꯥꯏꯕꯀꯣ
ꯑꯣ ꯍꯟꯖꯥꯡꯅꯤ ꯍꯋꯦ
ꯎꯝ ꯍꯥꯎꯒ ꯆꯥꯕꯁꯦ ꯅꯨꯡꯉꯥꯏ ꯅꯨꯡꯉꯥꯏꯕ꯭ꯔꯥ ꯅꯨꯡꯉꯥꯏꯇꯕ꯭ꯔꯣ ꯍꯥꯏꯌꯨ
ꯏꯟꯖꯥꯡ ꯆꯥꯕ ꯅꯨꯡꯉꯥꯏꯌꯦ
ꯎꯝ ꯑꯗꯨꯅꯤ ꯅꯨꯡꯉꯥꯏꯕ ꯅꯨꯡꯉꯥꯏꯖꯕ ꯈꯪꯗꯦ ꯑꯗꯨꯕꯨ ꯁꯥꯏ